ꯏꯕꯦꯝꯃ ꯌꯥꯔꯦ ꯌꯥꯔꯦ ꯋꯥꯉꯥꯡꯉ
ꯑꯃꯨꯛ ꯑꯃꯨꯛ ꯀꯩꯅꯣ ꯑꯃꯨꯛ ꯍꯥꯏꯔꯛꯏꯅꯦ ꯍꯥꯏꯕ ꯕꯤꯖꯤ ꯕꯤꯖꯤ꯫ ꯖꯤꯅ ꯑꯃꯨꯛ ꯇꯧꯔꯛꯏꯅꯦ ꯍꯥꯏꯕ ꯉꯥꯏꯍꯥꯛꯁꯤꯗ ꯑꯃꯨꯛꯀ ꯑꯃꯨꯛ ꯌꯥꯏꯔꯒꯦ ꯌꯦꯉꯣ꯫ ꯑꯣ ꯑꯗꯨ ꯌꯥꯔꯛꯑꯦ ꯑꯃꯨꯛ꯫
ꯌꯥꯔꯛꯑꯦ ꯌꯥꯔꯛꯑꯦ ꯑꯃꯨꯛ ꯃꯈꯥ ꯑꯃꯨꯛ ꯋꯥꯔꯤ ꯁꯝꯗꯔꯁꯦ꯫
ꯀꯩ ꯋꯥꯏꯅꯣ ꯁꯥꯟꯅꯔꯝꯕꯗꯨꯕꯣ꯫
ꯀꯔꯤꯅꯣ ꯏꯕꯥꯅꯤꯅ ꯁꯥꯟꯅꯔꯝꯃꯤꯁꯤꯕꯣ꯫
ꯀꯥꯎꯔꯦꯕꯦꯝꯃ꯫
ꯑꯩꯁꯨ ꯀꯥꯎꯔꯦ ꯏꯕꯦꯝꯃꯥꯗ ꯀꯔꯝ ꯀꯥꯟ ꯄꯨꯟꯁꯦ ꯍꯥꯏꯅꯣ ꯅꯣꯏ ꯑꯦꯛꯖꯥꯝꯒ ꯂꯣꯏꯔꯀꯥꯟꯗ꯫
ꯑꯦꯛꯖꯥꯝꯁꯦ ꯑꯥꯒꯁꯇꯅꯦꯕ ꯂꯣꯏꯗꯣꯏꯁꯦ꯫
ꯍꯣꯏ ꯏꯃꯥ ꯊꯥ ꯑꯃ ꯇꯧꯅꯕ꯭ꯔꯥ ꯍꯥꯏꯁꯤꯕꯣ꯫
ꯍꯥ ꯑꯃ ꯅꯠꯇꯦ ꯍꯥꯟꯅ ꯍꯟꯗꯛꯀꯤꯁꯤꯅ ꯏꯟꯇꯔꯅꯦꯠ ꯑꯦꯁꯦꯁꯃꯦꯟ ꯂꯩꯔꯦꯗꯅ꯫
ꯎꯝ
ꯖꯨꯂꯥꯏ ꯀꯩꯅꯣ ꯑꯥꯒꯁꯇꯅ ꯀꯩꯅꯣ ꯂꯩꯗꯣꯏꯕ
ꯎꯝ ꯀꯔꯤ
ꯗꯥꯏꯔꯦꯛ ꯀꯩ ꯌꯨꯅꯤꯚꯔꯁꯤꯇꯤ ꯑꯦꯛꯖꯥꯝ
ꯑꯣꯏ ꯃꯥ ꯑꯣꯒꯁꯇ
ꯍꯥꯥ
ꯑꯣꯒꯁꯇ ꯂꯣꯏꯗꯕ
ꯑꯥꯒꯁ ꯑꯥꯒꯁ ꯑꯥꯒꯁꯇ ꯇꯧꯔꯒ ꯑꯥꯒꯁꯇ ꯂꯣꯏꯔꯅꯤ ꯑꯥꯒꯁ ꯑꯥꯒꯁ ꯊꯥ ꯇꯪꯈꯥꯏ ꯑꯗꯨꯋꯥꯏꯗ ꯂꯣꯏꯔꯦꯅꯤ
ꯑꯣꯀꯦ ꯑꯗꯨꯗꯤ ꯌꯥꯔꯦ ꯀꯩꯅꯣ ꯌꯥꯝ ꯀꯨꯏꯕ ꯅꯠꯇꯦ ꯅꯪ ꯑꯗꯨꯝ ꯄꯥꯖꯔ ꯍꯧꯖꯤꯛꯀꯤ ꯑꯣꯏꯅꯗꯤ ꯑꯗꯨꯒꯒ ꯑꯃꯨꯛ ꯄꯨꯜꯂꯁꯦ ꯍꯟꯗꯛꯇꯤ ꯍꯟꯗꯛꯇꯤ꯫ ꯄꯨꯜꯂꯁꯦ꯫
ꯀꯨꯏꯔꯦꯕꯦꯃ꯫
ꯌꯥꯝ ꯊꯤꯅ ꯀꯨꯏꯔꯦ ꯀꯩꯅꯣ ꯆꯍꯤ ꯀꯌꯥꯅꯣ ꯇꯔꯥ ꯐꯥꯔꯝꯃꯅꯤꯌꯦ ꯏꯕꯦꯝꯃ꯫
ꯅꯥꯏꯈꯣ ꯃꯔꯨ ꯑꯣꯏꯅ ꯅꯪ ꯆꯥꯛ ꯆꯥꯔꯕ꯫
ꯑꯩꯕꯨꯗꯤ ꯆꯥꯛ ꯆꯥꯗ꯭ꯔꯤ꯫
ꯀꯩ ꯀꯩ ꯍꯦꯟꯁꯥꯡꯗꯤ ꯊꯣꯡꯒꯦ꯫
ꯍꯤꯟꯖꯥꯡꯁꯨ ꯀꯔꯤ ꯊꯣꯡꯒꯦ ꯑꯩꯁꯦ ꯈꯪꯗꯦꯅꯦ꯫ ꯎꯝ ꯈꯪꯗꯦ ꯏꯕꯦꯝꯃ꯫
ꯈꯪꯗꯦ ꯑꯍꯥꯎꯇꯕ ꯃꯌꯥꯝ ꯆꯥꯃꯟꯗꯅ ꯑꯩꯗꯤ ꯁꯤꯗꯣꯔꯦ꯫
ꯎꯝ꯫
ꯊꯥꯎꯔꯦꯛ ꯃꯌꯥꯝ ꯑꯗꯨꯒꯤ ꯍꯥꯎꯇꯕꯒꯤ ꯍꯥꯎꯅꯕ ꯆꯥꯅꯕ ꯍꯣꯠꯅꯕꯗꯅꯦ ꯊꯥꯎꯔꯦꯛ꯫ ꯆꯥꯕꯗꯗ ꯏꯕꯦꯝꯃ ꯂꯩꯈꯥ ꯐꯦꯇꯤ ꯂꯤꯚꯔꯒ ꯇꯥꯗꯣꯏꯅꯤ ꯏꯕꯦꯝ ꯍꯧꯖꯤꯛꯁꯤ꯫
ꯏꯁ ꯄꯦꯜꯂꯕꯅꯤ꯫
ꯑꯁꯦꯡꯀꯤ꯫ ꯍꯦꯟꯃꯟꯕ ꯍꯥꯎꯇꯕ꯫
ꯎꯝ ꯆꯥꯛ ꯑꯣꯏꯅ ꯆꯥꯛ ꯄꯤꯖꯥꯕ ꯅꯠꯇ꯭ꯔꯣ꯫
ꯑꯥ꯫
ꯇꯟꯒꯗꯤ ꯄꯤꯖꯗ꯭ꯔꯣ꯫
ꯄꯤꯖꯗꯦꯗ ꯀꯞꯇꯥꯏꯗꯒꯤ ꯇꯟꯅꯣ꯫
ꯆꯥꯛ ꯈꯛ꯫
ꯇꯥꯛꯈꯛꯅꯦ ꯇꯟꯗꯨꯗꯤ ꯃꯣꯏ꯫ ꯑ ꯃꯄꯥꯟꯗꯩ ꯂꯥꯛꯄ ꯀꯥꯡꯕꯨꯈꯩꯗꯣ꯫ ꯃꯌꯥꯡꯈꯩꯗꯣ ꯑꯗꯨꯗꯤ ꯃꯣꯏ ꯃꯣꯏ ꯃꯁꯥꯅ ꯍꯧꯖ ꯏꯕꯦꯝ꯫
ꯃꯥꯏ ꯄꯦꯃ꯫ ꯑꯋꯥꯕ ꯑꯃꯅꯤ ꯅꯪꯒꯤꯗꯨꯁꯨ꯫
ꯃꯥꯅꯦ꯫
ꯑꯗꯣ ꯅꯣꯏꯒꯤ ꯐꯤꯒꯗꯤ ꯀꯃꯥꯏꯅ ꯇꯧꯒꯦ ꯍꯣꯡꯕ꯭ꯔꯥ꯫
ꯝꯗ
ꯀꯌꯥ
ꯍꯥ
ꯀꯌꯥꯃꯨꯛ ꯑꯣꯏꯒꯦꯕ
ꯀꯟꯅꯣ ꯑ ꯀꯩꯅꯣ ꯀꯌꯥꯅꯣ ꯑꯅꯤꯒ ꯆꯍꯨꯝꯃꯨꯛꯇꯪꯅꯤꯗ
ꯂꯥꯛ ꯑꯅꯤ ꯆꯍꯨꯝ ꯂꯤꯁꯤꯡ ꯑꯅꯤ ꯍꯥꯏꯔꯣ
ꯑꯥ ꯄꯣꯡꯕꯅꯤ ꯆꯥꯕꯒꯤ ꯐꯪꯅꯤ
ꯅꯠꯇꯦꯌꯦ ꯄꯨꯂꯞꯅ ꯇꯝꯕꯒꯤ ꯑꯣꯏꯅ
ꯄꯨꯂꯞꯅ ꯇꯝꯕꯒꯤꯗꯤ ꯀꯩꯅꯣ ꯍꯟꯗꯛ ꯑꯍꯥꯟꯕꯗ ꯁꯤꯛꯁꯇꯤꯃꯨꯛ ꯑꯣꯏꯒꯤꯌꯦ ꯎꯝ
ꯏꯕꯦꯝꯃ ꯌꯥꯔꯕꯅꯤ ꯃꯊꯪꯗꯗꯤ ꯍꯣꯡꯗꯔꯛꯇꯣꯏꯔꯣ
ꯑꯃꯨꯛ ꯍꯣꯡꯗꯔꯛꯇꯣꯏꯔꯦ ꯁꯦꯃꯦꯁꯇꯔ ꯁꯦꯃꯦꯁꯇꯔ ꯈꯨꯗꯤꯡꯒꯤ
ꯃꯥ ꯌꯥꯝ ꯐꯩꯅ
ꯐꯕꯅꯤ
ꯏꯕꯦꯝꯃ ꯑꯍꯣꯡꯕꯅ ꯈ꯭ꯋꯥꯏ ꯐꯔꯦ ꯍꯧꯖꯤꯛꯀꯥꯟ ꯃꯇꯝꯗꯗꯤ ꯑꯗꯨꯁꯨ
ꯑꯩꯒꯤꯁꯦ ꯑꯩꯅ ꯌꯦꯛꯏꯕ ꯗꯥꯏꯒ꯭ꯔꯥꯝ ꯑꯁꯦ ꯆꯥꯎꯃꯟꯗꯨꯅ ꯍꯧꯖꯤꯛ ꯆꯟꯗꯔꯦꯕ
ꯈꯪꯗꯦꯃꯤ ꯑꯗꯨꯗꯤ ꯑꯩꯁꯨ
ꯃꯥ ꯀꯩꯅꯣ ꯀꯃꯥꯏꯅ ꯇꯧꯗꯣꯏꯅꯣ ꯁꯤꯕꯣ ꯑꯩ ꯁꯤꯔꯦ ꯀꯃꯥꯏꯟ ꯇꯧꯅꯤ
ꯈꯪꯗꯤꯌꯦ ꯀꯃꯥꯏꯅ ꯇꯧꯗꯣꯏꯅꯣ ꯃꯨꯊꯠꯂꯣ ꯂꯣꯏꯔꯦ ꯂꯣꯏꯔꯦ
ꯗꯤ ꯌꯥꯔꯣꯏ ꯍꯥꯏꯕ ꯄꯨꯔꯥ ꯃꯆꯨꯅꯦ ꯍꯥꯏꯕ
ꯑꯁ ꯇꯜꯂꯦ ꯌꯥꯝꯅ ꯃꯨꯠꯊꯠꯄ ꯌꯥꯗꯤꯌꯦ ꯀꯃꯥꯏꯅ ꯌꯥꯗ꯭ꯔꯤꯅꯣ ꯑꯩꯁꯤꯕꯣ
ꯑꯩꯅ ꯍꯧꯖꯤꯛ ꯁꯤꯒꯤꯖꯤꯃ ꯑꯩꯅ ꯁꯥꯏꯟ ꯁꯥꯔ ꯂꯣꯏꯔꯦ ꯄꯦꯟꯁꯤꯜ ꯀꯂꯔꯅꯦ ꯍꯥꯏꯕ
ꯄꯦꯟꯁꯤꯜ ꯀꯂꯔꯖꯤ ꯃꯨꯠꯊꯠꯄ ꯌꯥꯗꯕ꯭ꯔꯣ
ꯄꯦꯟꯁꯤꯜ ꯀꯂꯔ ꯍꯥꯏꯔꯤꯖꯦ ꯑꯇꯣꯞꯄ ꯃꯣꯏꯒꯤ ꯑꯩꯁ ꯑꯦꯟꯅꯤ ꯄꯦꯟꯁꯤꯜ ꯑꯅ ꯑꯃ ꯂꯩꯕ ꯑꯗꯨꯗꯣ ꯑꯗꯨꯗꯣ
ꯈꯪꯗꯦꯅꯦ ꯑꯗꯨꯒꯗꯤ ꯄꯦꯟꯁꯤꯜ ꯀꯂꯔꯗꯨꯗ ꯂꯩꯕꯗ ꯄꯩꯁꯥ ꯇꯞ ꯇꯥꯏ ꯑꯗꯨꯝ ꯆꯪ ꯆꯪꯕ꯭ꯔꯥ ꯑꯗꯨꯗꯤ
ꯆꯪꯉꯤ ꯏꯕꯦꯝꯃꯥ
ꯀꯌꯥꯃꯨꯛ ꯁꯪꯒꯦ
ꯍꯥꯥ
ꯀꯌꯥꯃꯨꯛ ꯆꯪꯒꯦ
ꯑꯃꯃꯝꯗ ꯂꯨꯄꯥ ꯁꯚꯦꯟꯇꯤ ꯁꯚꯦꯟꯇꯤꯃꯨꯛ ꯄꯤꯕ
ꯀꯔꯤꯅꯣ ꯍꯥꯏꯔꯤꯁꯤꯕꯣ
ꯑꯁꯦꯡꯀꯤꯅꯤ ꯏꯕꯦꯝ
ꯍꯦꯟꯃꯟꯂꯤꯗꯥ
ꯑꯁꯦꯡꯕꯅꯦ
ꯑꯥꯗꯨꯅꯦ ꯍꯥꯏꯁꯦ
ꯍꯦꯟꯃꯜꯂꯥꯕꯅꯤ
ꯅꯪ ꯃꯉꯥꯈꯛ ꯌꯦꯛꯇ ꯉꯥꯏ ꯍꯥꯏꯁꯦ ꯁꯦꯡꯉꯕꯣ
ꯁꯦꯡꯉꯦ ꯏꯕꯦꯝ
ꯃꯉꯥ ꯈꯥꯛ
ꯑꯩꯗꯣ ꯕꯦꯟꯇꯦꯜ ꯑꯦꯅꯥꯇꯣꯃꯤꯅ ꯑꯃꯁꯨ ꯂꯩꯕ
ꯎꯝ
ꯃꯥꯏꯁꯨ ꯌꯦꯛꯇꯣꯏꯅꯦꯕ ꯑꯗꯨꯗꯨꯅ ꯑꯗꯨꯒꯤ ꯃꯥꯒꯤꯁꯨ ꯃꯥꯒꯤꯕꯨꯗꯤ ꯑꯌꯥꯝꯕ ꯂꯣꯏꯔꯕꯅꯦꯕ ꯑꯗꯨ ꯌꯦꯛꯀꯥꯟꯗ ꯑꯩꯗꯤ ꯑꯦꯅꯥꯇꯣꯃꯤ ꯑꯝꯇꯥ ꯌꯦꯎꯧꯗꯕꯅꯦꯝꯃꯤ
ꯏꯃꯥꯏ ꯄꯦꯝꯃꯥ
ꯑꯗꯨꯒꯤꯅꯦ ꯍꯥꯏꯕ ꯍꯣꯏ
ꯑꯗꯨꯗꯤ ꯅꯪꯒ ꯃꯥꯒ ꯏꯅꯥꯎꯄꯤꯒ ꯍꯥꯏꯅꯒꯔꯤꯁꯦ ꯀꯌꯥ ꯌꯦꯛꯑꯣ ꯍꯥꯏꯅꯔꯤꯅꯣ
ꯀꯌꯥ ꯌꯦꯛꯑꯣꯗꯤ ꯍꯥꯏꯒꯗꯕꯅꯦꯕ ꯑꯩꯅ ꯅꯪ ꯑꯉꯝꯕꯗꯣ ꯑꯗꯨꯝ ꯅꯪ ꯑꯗꯨꯝ ꯈꯔ ꯑꯗꯨꯝ ꯅꯪ ꯀꯩꯅꯣ ꯇꯧꯔ ꯌꯦꯛꯑꯝꯃꯣ
ꯎꯝ
ꯑꯩꯗꯣ ꯀꯩꯅꯣ ꯀꯩꯅꯣ ꯑꯩꯁꯨ ꯑꯃꯨꯛ ꯄꯩꯈꯥꯗꯣ ꯂꯣꯏꯔꯒ ꯀꯩꯅꯣ ꯇꯨꯋꯜꯐ ꯐꯧꯗ ꯀꯌꯥꯝ ꯂꯣꯏꯒꯦꯗꯣ ꯌꯦꯡꯉꯣ ꯑꯗꯨꯒ ꯑꯩꯗꯣ ꯑꯃꯨꯛ ꯍꯥꯏꯕꯤꯔꯛꯑꯒꯦꯅ ꯍꯥꯏꯒꯤꯕꯅꯤ
ꯑꯣꯀꯦ ꯌꯥꯏꯌꯦ ꯌꯥꯏꯌꯦ ꯑꯗꯨꯃꯥꯏꯅ ꯍꯥꯏꯅꯔ ꯏꯕꯦꯝꯃ
ꯎꯝ ꯅꯠꯇꯗ ꯅꯅꯥꯎꯄꯤꯒꯤ ꯐꯣꯟ ꯅꯝꯕꯔ ꯍꯥꯟꯅ ꯑꯩꯅ ꯁꯦꯞ ꯇꯧꯔꯝꯃꯤ ꯏꯕꯦꯝ ꯑꯗꯨꯝ
ꯑꯩꯅ ꯀꯩꯅꯣ ꯇꯧꯋꯤꯗꯨꯗꯤ ꯅꯪꯉꯣꯟꯗ ꯊꯥꯔꯛꯏꯗꯨꯗꯤ
ꯐꯥꯗ꯭ꯔꯤꯀꯥꯟꯗꯒꯤ
ꯊꯥꯗ꯭ꯔꯤꯀꯥꯟꯗꯒꯤ ꯀꯃꯥꯏꯅ ꯇꯧꯔꯤꯕ ꯑꯗꯨꯗꯤ
ꯃꯃꯥꯡ ꯀꯩꯅꯣꯗꯣ ꯂꯧꯅꯔꯝꯃꯅꯤ ꯑꯃ ꯁꯤꯃꯥ ꯀꯥꯞꯅ ꯕꯩꯗꫭ
ꯑꫭ ꯁꯤꯃꯥ ꯀꯥꯞꯅꯕꯩꯗꫭ
ꯎꯨꯝ
ꯑꯗꯣ ꯕ꯭ꯂꯨꯇꯨꯠꯇꯁꯨ ꯀꯥꯞꯅꯩꯗꯨꯗꯤ ꯅꯝꯕꯔ ꯆꯪꯅꯗꯦ ꯀꯩꯅꯣ ꯑꯗꯨꯗ
ꯈꯪꯗꯦ ꯑꯗꯨ ꯂꯧꯅꯩꯔꯥ ꯈꯪꯗꯦ ꯅꯦꯍꯥ ꯃꯅꯥꯎꯄꯤꯅ ꯁꯦꯠ ꯇꯧ ꯂꯩꯔꯝꯃꯦ
ꯏꯃꯥꯏ ꯄꯦꯃꯥ ꯍꯨꯝ ꯌꯥꯝꯅ ꯑꯣꯟꯊꯣꯛꯅ ꯊꯨꯅ ꯀꯔꯝ ꯇꯧꯔꯝꯃꯤꯕ
ꯇꯧꯒꯦꯅ ꯆꯪꯉꯨꯕꯅꯦꯕ ꯗꯥꯏꯒꯥꯝꯗꯣ ꯊꯥꯒꯦꯅ ꯑꯗꯨꯗ ꯇꯧꯕ ꯂꯩꯔꯝꯃꯤ
ꯏꯃꯥꯏ ꯄꯦꯃ ꯐꯖꯔꯦꯅꯦ ꯑꯗꯨꯗꯤ
ꯍꯟꯗꯛꯀꯤ ꯁꯤꯁꯦ ꯀꯩꯅꯣ ꯂꯣꯏꯔꯒ ꯌꯥꯗꯧ ꯃꯥꯟꯗꯔꯦ ꯑꯕꯦꯝꯃꯥ
ꯍꯥꯏ
ꯌꯥꯗꯧ ꯃꯥꯟꯗ꯭ꯔꯦꯕ ꯀꯩꯅꯣ ꯂꯩꯈꯤꯗꯧ ꯃꯥꯜꯂꯦ
ꯀꯔꯤꯅꯣ ꯌꯥꯗꯧ ꯃꯥꯟꯗ꯭ꯔꯤꯁꯦ
ꯀꯩꯅꯣ ꯇꯧꯅꯕ ꯀꯣꯜꯂꯝ ꯑꯃꯨꯛ
ꯑꯣ ꯑꯣ ꯑꯣ ꯑꯣ ꯑꯩ ꯇꯧꯔꯛꯄ ꯌꯥꯕ꯭ꯔꯥ ꯌꯦꯡꯉꯨꯔꯥ
ꯀꯩꯅꯣ ꯅꯪ ꯅꯪꯒꯤ ꯍꯧꯖꯤꯛꯀꯤ ꯚꯣꯏꯁꯇꯣ ꯀꯩꯅꯣ ꯌꯥꯝꯅ ꯀꯩꯅꯣꯃꯥ
ꯑꯣ ꯑꯣ ꯑꯣ ꯅꯪꯒꯤ ꯍꯧꯖꯤꯛꯇꯁꯨ ꯆꯠꯈꯤ ꯑꯗꯨꯕꯨꯗꯤ
ꯆꯞ ꯃꯥꯟꯅꯔꯅ ꯆꯠꯂꯝꯃꯅꯤ ꯑꯗꯨꯗꯤ ꯏꯕꯥꯅꯤꯃꯛ ꯅꯦꯠ ꯅꯨꯡꯉꯥꯏꯅꯗ꯭ꯔꯤ ꯑꫭꯏꯔꯝꯅꯤ
ꯑꯃ ꯉꯁꯤ ꯀꯔꯤ ꯇꯧꯕ ꯅꯣꯡ ꯉꯍꯥꯛꯇꯪ ꯆꯨꯈꯤꯕꯗꯣ ꯍꯧꯖꯤꯛ ꯀꯩꯅꯣ ꯇꯧꯗ꯭ꯔꯣ ꯅꯣꯡꯒ ꯃꯪꯗ꯭ꯔꯣ
ꯅꯣꯡꯗꯤ ꯈꯔ ꯈꯔꯗꯤ ꯃꯥꯡꯉꯦ ꯑꯗꯨ ꯅꯣꯡꯗꯤ ꯆꯨꯒꯤꯗ꯭ꯔꯤ ꯀꯩꯅꯣ
ꯑꯥ ꯅꯣꯡ ꯅꯣꯡꯃꯪꯕꯒꯤꯁꯨꯕ ꯑꯣꯏꯕꯗꯣꯏꯅꯦ
ꯑꯁ ꯈꯪꯗꯦꯗ ꯑꯩꯗꯤꯅꯦ ꯍꯧꯖꯤꯛꯁꯨ ꯌꯦꯡꯉꯣꯅꯒ ꯋꯥꯔꯤ ꯁꯥꯟꯅꯔꯤꯁꯦ ꯑꯩꯁꯦ ꯌꯦꯛ ꯌꯦꯛꯇꯅꯤ ꯁꯥꯟꯅꯔꯤꯕꯁꯦ
ꯌꯦꯛ ꯌꯦꯛꯅ ꯁꯥꯟꯅꯗ꯭ꯔꯗꯤ ꯀꯩꯅꯣ ꯏꯕꯦꯝꯃ ꯊꯞꯅ ꯅꯊꯧ ꯑꯗꯨ ꯌꯥꯝ ꯂꯩꯔꯒ
ꯍꯥꯏꯗꯤ ꯊꯧ ꯃꯌꯥꯝꯁꯤꯅ ꯑꯕꯦꯝꯃ ꯑꯩꯁꯦ ꯋꯥꯔꯕꯅꯦ ꯍꯧꯖꯤꯛꯁꯦ
ꯐꯥꯎ ꯐꯥꯎꯌꯥꯝꯕꯤ
ꯑꯩ ꯇꯨꯋꯦꯜꯐꯇ ꯀꯩꯅꯣ ꯏꯅꯥꯎꯄꯤꯗꯨꯅ ꯃꯥ ꯑꯗꯨꯝ ꯑꯉꯝꯕꯗꫭ ꯌꯦꯛꯑꯣꯌꯣ ꯑꯣ ꯇꯨꯋꯦꯜꯕ ꯂꯣ ꯃꯃꯥꯡꯗꯣ ꯑꯣꯏꯗꯣꯏꯔꯣ ꯀꯩꯅꯣꯝ ꯑꯣꯏꯗꯣꯏꯅꯤ ꯉꯥꯏꯈꯣ ꯇꯨꯋꯦꯜꯕꯇꯨꯗꯤ ꯄ꯭ꯔꯦꯛꯇꯤꯀꯦꯜꯅꯦ ꯑꯩꯅ ꯍꯥꯏꯔꯤꯁꯤꯕꯨ ꯀꯩꯅꯣ ꯑꯩꯅ ꯑꯉꯥꯡꯁꯤꯕꯨ ꯀꯩꯅꯣ ꯑꯩ ꯏꯁꯥꯅ ꯒ꯭ꯌꯥꯟ ꯇꯥꯗ꯭ꯔꯦ
ꯅꯆꯥꯅ ꯒꯌꯥꯟ ꯊꯥꯔꯥꯃꯩꯅ ꯅꯪꯕꯣ ꯕꯤꯃꯥꯏ ꯏꯂꯕꯦꯟꯗꯔꯥ ꯇꯦꯟꯗ꯭ꯔꯥ ꯑꯗꯨꯋꯥꯏꯗ ꯂꯩꯕ꯭ꯔꯣ
ꯀꯩꯅꯣ ꯅꯥꯏꯅꯦ
ꯀꯔꯤꯅꫭ ꯍꯥꯏꯁꯤꯕꫭ ꯅꯥꯏꯅꯥ
ꯍꯣꯏ
ꯃꯥꯏ ꯄꯃ ꯏꯕꯦꯝꯃ ꯅꯪꯗꯤ ꯍꯦꯟꯃꯜꯂꯤꯅ
ꯅꯥꯏꯟ ꯅꯠꯇ꯭ꯔꯒ ꯇꯦꯟꯒ ꯑꯗꯨꯒ ꯑꯩ ꯑꯃꯨꯛ ꯑꯦꯂꯚꯦꯟ ꯑꯗꯨ꯭ꯋꯥꯏꯗ ꯄꯤꯔꯛꯑꯒꯦ
ꯑꯣꯀꯦ ꯗꯦꯠ ꯂꯧꯗꯣꯏꯗꯨꯅ ꯃꯥꯕꯨꯗꯤ ꯋꯥꯠꯂꯤ ꯃꯤ ꯗꯦꯠ ꯁꯤꯛꯁꯇꯤꯟ ꯃꯇꯨꯡꯗ ꯁꯤꯛꯁꯇꯤꯟ ꯃꯅꯨꯡ ꯁꯤꯛꯁꯇꯤꯟ ꯃꯇꯨꯡꯗ ꯍꯥꯏꯕ꯭ꯔꯥ
ꯑꯣꯀꯦ ꯌꯥꯅꯤ ꯌꯥꯅꯤ
ꯌꯥ ꯍꯟꯁꯤ ꯌꯥ ꯍꯟꯁꯤ
ꯑꯗꯨ ꯃꯥ ꯑꯗꯨꯝ ꯈꯔ ꯑꯉꯝꯕ ꯑꯗꯨꯝ ꯈꯔ ꯌꯦꯛꯒ ꯑꯃ ꯃꯣꯌꯨ꯫
ꯑꯗꯨꯅꯦ
ꯑꯗꯨꯒ ꯀꯩꯅꯣ ꯇꯧꯔꯒ
ꯌꯦꯛꯍꯟꯗꯣꯔꯤꯕꯅꯤ ꯏꯕꯦꯝꯃꯥ
ꯀꯩꯅꯣ ꯑꯗꯨꯒ ꯀꯩꯅꯣ ꯅꯅꯥꯎꯄꯤꯁꯤꯅ ꯍꯧꯖꯤꯛꯁꯦ ꯃꯥ ꯀꯣꯂ ꯀꯩ ꯂꯧꯔꯤꯅꯣ?
ꯑꯦꯜ ꯑꯦꯜ ꯕꯤ
ꯑꯦꯜ ꯑꯦꯜ ꯕꯤ ꯍꯥꯏꯁꯦ ꯀꯩꯅꯣ?
ꯂꯣ
ꯂꯣ ꯎꯝ ꯅꯥꯏ ꯌꯥꯏꯅꯦ꯫
ꯌꯥꯕ꯭ꯔꯥ?
ꯎꯝ
ꯑꯗꯨꯅꯤ
ꯑꯗꯨꯗꯤ ꯀꯩꯅꯣ ꯇꯧꯔꯒ ꯑꯩꯗꯣ ꯍꯌꯦꯡꯗꯣ ꯑꯗꯨꯝ ꯀꯣꯜ ꯇꯧꯔꯛꯑꯒꯦ ꯅꯉꯣꯟꯗ꯫
ꯇꯧꯔꯛꯑꯣ ꯏꯕꯦꯝꯃ ꯑꯌꯨꯛꯇ ꯅꯟꯅꯤꯀꯣ꯫ ꯏꯃꯥꯏ ꯄꯦꯝꯃꯥ ꯐꯖꯔꯦꯅꯦ ꯑꯌꯨꯛꯇ ꯑꯌꯨꯛꯁꯦ ꯈꯔꯕꯨꯗꯤ ꯋꯥꯏꯅꯦ ꯍꯧꯒꯠꯄꯁꯦ꯫
ꯍꯣꯏ ꯄꯨꯡ ꯇꯔꯥ ꯑꯗꯥꯏ ꯂꯥꯛꯑꯁꯨ ꯌꯥꯏꯌꯦ꯫
ꯄꯨꯡ ꯇꯔꯥ ꯑꯗꯨꯋꯥꯏꯗ ꯂꯥꯛꯑꯣ ꯌꯥꯔꯦ꯫
ꯎꯝ ꯎꯝ ꯍꯣꯏ ꯇꯔꯥ ꯗꯥꯏ ꯂꯥꯛꯑꯒꯦ ꯀꯣꯜ ꯇꯧꯔꯒꯦ꯫
ꯄꯨꯡ ꯇꯔꯦꯠ ꯀꯥꯏꯗꯗꯤ ꯑꯁ ꯉꯟꯃꯟꯈ꯭ꯔꯦꯕ꯫
ꯑꯩ ꯃꯥ ꯍꯥꯟꯅ ꯂꯩꯔꯝꯕ ꯍꯣꯁꯇꯦꯜꯗꯣ ꯑꯗꯨꯗ ꯉꯥꯏꯍꯥꯛ ꯆꯪꯉꯨꯈꯤꯒꯦ꯫
ꯆꯪꯉꯣ- ꯆꯪꯉꯣ ꯀꯩꯅꯣ ꯅꯣꯏ ꯍꯌꯦꯡ ꯀ꯭ꯂꯥꯁ ꯂꯩꯇ꯭ꯔꯣ?
ꯂꯩꯇꯦ ꯑꯩꯈꯣꯏ ꯁꯝꯃꯔ ꯕ꯭ꯔꯦꯛ ꯊꯥꯏ ꯍꯥꯏꯔꯒ ꯅꯪꯁꯨ꯫
ꯑꯣ ꯆꯨꯝꯃꯤꯅꯦ
ꯎꯝ
ꯏꯕꯦꯝꯃ ꯅꯪꯕꯨ ꯕꯣꯜ ꯌꯦꯡꯅꯤꯗꯣ ꯕꯣꯜꯗꯣ ꯌꯦꯡꯅ- ꯌꯦꯡꯅ ꯗꯥꯏꯒ꯭ꯔꯥꯝꯒꯗꯨꯗꯤ ꯌꯦꯛꯇ꯭ꯔꯣꯕ?
ꯌꯦꯛꯇꯦ ꯀꯔꯤꯅꯣ ꯀꯃꯥꯏꯅꯕꯨ ꯇ꯭ꯔꯤꯕꯅꯣ ꯕꯣꯜ ꯀꯥꯏꯗꯩ ꯕꯣꯜ ꯌꯦꯡꯕꯗꯗꯤ ꯂꯣꯏ ꯃꯩ ꯃꯨꯠꯊꯠꯂꯒ ꯅꯨꯡꯉꯥꯏꯅꯕꯅꯦꯅ ꯌꯦꯡꯉꯤꯕꯅꯤ꯫
ꯏꯃꯥꯏ ꯄꯦꯝꯃꯥ ꯁꯦꯃꯥꯥꯅꯤꯅꯦ ꯌꯦꯡꯉꯤꯁꯦ ꯑꯗꯨꯗꯤ꯫
ꯃꯥꯅꯤ ꯕꯣꯜꯒ ꯑꯩꯒꯤ ꯀꯩꯅꯣꯒ ꯇ ꯀꯩꯅꯣ ꯇꯧꯕ ꯌꯥꯗꯦ ꯍꯧꯖꯤꯛꯁꯦ ꯔꯣꯅꯥꯜꯗꯕꯨ ꯑꯩꯅ ꯅꯝꯊꯦꯛꯀꯅꯤꯅ ꯂꯩꯔꯤꯕꯅꯤ꯫
ꯔꯣꯅꯥꯜꯗꯣ ꯀꯔꯤ?
ꯔꯣꯅꯥꯜꯗꯣꯗꯣ ꯑꯩ ꯌꯥꯅꯗꯦꯕ꯫
ꯀꯩꯒꯤ ꯌꯥꯅꯗ꯭ꯔꯤꯕ?
ꯑꯩ ꯌꯥꯗꯦꯕ ꯃꯤꯈꯩꯁꯦ ꯌꯥꯝ ꯇꯣꯛꯁꯤꯛ ꯑꯣꯏꯌꯦꯕ ꯃꯦꯁꯤꯗ ꯑꯗꯨꯒꯤ ꯑꯩꯅ ꯑꯩ ꯍꯧꯖꯤꯛ ꯃꯦꯁꯤꯒꯤ ꯂꯦꯞ ꯑꯩ ꯅꯪ ꯀꯔꯤ ꯄꯥꯝ ꯀꯅꯥ ꯏꯁꯇꯦꯟ ꯇꯧꯒꯦ?
ꯑꯩꯗꯤ ꯑꯃ ꯍꯦꯛꯇꯥ ꯌꯥꯑꯦ꯫
ꯑꯩꯗꯣ ꯑꯅꯤꯃꯛꯅꯦꯕ ꯑꯗꯨꯝ ꯅꯨꯡꯁꯤꯕ ꯑꯅꯤꯃꯛ ꯀꯩ ꯍꯥꯏꯇꯥꯔꯦ ꯃꯣꯏꯒꯤ ꯐꯦꯟꯒꯩ ꯁꯦ ꯍꯦꯟꯃꯟꯕꯗꯨꯣꯍꯦ!
ꯑ ꯍꯣ ꯍꯣ ꯇꯣꯛꯁꯤꯛꯄꯨꯗꯤ ꯑꯣꯏꯔꯦ ꯑꯗꯨꯕꯨꯗꯤ꯫
ꯇꯣꯛꯁꯤꯛ ꯑꯣꯏꯃꯟꯕꯒꯤ ꯑꯩꯁꯦ ꯅꯨꯡꯁꯤꯗꯕ ꯍꯥꯏꯇꯥꯔꯦ꯫
ꯆꯨꯝꯃꯤ ꯑꯗꯨꯕꯨꯗꯤ ꯀꯦ ꯄꯣꯞꯇꯁꯨ ꯆꯞ ꯃꯥꯟꯅꯔꯤ ꯑꯗꯨꯅꯤ꯫
ꯃꯥꯅꯦ ꯑꯥꯔꯃꯤꯗ ꯇꯣꯛ ꯑꯥꯔꯃꯤ ꯇꯣꯛꯁꯦ ꯀꯣꯏꯕꯤꯁꯨ ꯂꯩꯗꯅ꯫
ꯍꯥ
ꯑꯥꯔꯃꯤ ꯇꯣꯛꯁꯤꯛ ꯑꯣꯏꯕꯁꯨ ꯂꯩꯗꯅ꯫
ꯑꯗꯨꯅꯦ ꯏꯕꯦꯝꯃ ꯑꯩꯗꯤ ꯋꯥꯔꯤ ꯑꯇꯣꯞꯄꯁꯨ ꯂꯩꯌꯦ꯫
ꯀꯩ ꯋꯥꯔꯤꯔꯤ ꯀꯅꯥꯅꯣ ꯇꯣꯛꯁꯤ ꯀꯣꯔꯤꯁꯦ
ꯑꯁ ꯑꯩ ꯍꯥꯏꯔꯛꯀꯦ ꯃꯤ ꯃꯣꯏꯁꯦ
ꯎꯝ
ꯀꯔꯤ ꯑ ꯑꯈꯣ ꯀꯣ ꯂꯦꯞꯇ ꯑꯃ ꯍꯦꯔꯥ ꯀꯣꯔꯤꯌꯟ ꯅꯨꯄꯥꯁꯤꯡꯁꯦ
ꯍꯝ
ꯀꯛꯁꯤꯛ ꯑꯣꯏꯕꯒꯤ ꯋꯥꯔꯤꯅꯦꯕ ꯑꯩꯅ ꯂꯤꯠ ꯊꯥꯔꯛꯇꯣꯏꯁꯦ
ꯎꯝ
ꯕꯤꯃꯥ
ꯑꯇꯩ ꯅꯣꯃꯤ
ꯇꯣꯛꯁꯤ ꯈꯨꯑꯣꯁꯦ ꯑꯩꯈꯣꯏꯒꯤ ꯀ ꯗ꯭ꯔꯃꯥꯗ ꯁꯥꯒꯠꯂꯨꯕ ꯃꯪꯂꯥꯟ ꯃꯌꯥꯝꯗꯣ
ꯎꯝ
ꯄꯨꯛꯆꯥꯏ ꯆꯥꯏꯔꯦ ꯍꯥꯏꯌꯦꯕ ꯄꯨꯛꯆꯥꯏ ꯁꯥꯏꯔꯖꯥꯠꯅꯤꯀꯣ ꯑ ꯉ ꯇꯃꯤ
ꯅꯪꯒꯤ ꯃꯥ ꯅꯣꯏꯅꯨ ꯄꯥꯗꯨꯅ
ꯍꯣꯏ
ꯀꯔꯤꯗꯧꯏꯅꯣ ꯃꯤ
ꯑꯁ ꯑꯝꯇꯣꯏꯕ ꯏꯕꯦꯝꯃ ꯑꯩꯁꯦꯀꯣ ꯏꯅꯤꯒꯤꯅꯦ ꯌꯦꯡꯉꯣ ꯆꯦꯛ ꯇꯧ ꯈꯣꯠꯂꯣꯗꯣ
ꯎꯝ
ꯆꯦꯛ ꯇꯧꯍꯜꯂꯦꯕ ꯈꯪꯉꯕ
ꯑ
ꯆꯦꯛ ꯇꯧꯍꯟꯕꯁꯤꯗ ꯑꯩꯗꯤ ꯏꯃꯥꯟꯅꯕꯤ ꯑꯃꯅ ꯀꯩꯅꯣ ꯇꯦꯆ ꯑꯩꯈꯣꯏ ꯌꯨꯅꯤꯚꯔꯁꯤꯇꯤꯒꯤ ꯀꯧꯔꯛꯑꯦ ꯁꯤꯅꯦꯕ ꯂꯥꯁ ꯗꯦꯠꯁꯦ ꯁꯤ ꯅꯨꯃꯤꯠꯁꯤꯦꯅꯦ ꯁꯤꯅꯦꯕ ꯅꯣꯡꯃ ꯅꯤꯅꯤ ꯈꯤꯛꯇꯪ ꯉꯥꯏꯔꯦꯕ ꯑꯗꯨꯒꯤ ꯂꯥꯁꯁꯦꯠ ꯃꯥꯅ ꯍꯥꯏꯔꯛꯏꯗꯨꯗꯣ
ꯎꯝ
ꯑꯗꯨꯒꯅ ꯈꯪꯕ꯭ꯔꯥ
ꯎꯝ
ꯑꯗꯨꯒꯤ ꯀꯧꯕꯁꯤꯗ ꯀꯔꯤ ꯍꯥꯏꯅꯤ ꯑ ꯑꯩꯅ ꯇꯦꯁ ꯀꯨꯂꯤꯅꯤꯛꯀꯤꯗꯣ ꯆꯦꯛ ꯇꯧꯋꯣꯁꯦ ꯍꯥꯏꯕꯒꯤꯅꯦ
ꯎꯝ
ꯑꯩꯁꯦ ꯀꯜ ꯇꯧꯁꯟꯕ ꯑꯗꯨꯗꯅ ꯄꯥꯏꯈꯠꯂꯛꯇ꯭ꯔꯦꯕꯀꯣ
ꯑ
ꯄꯥꯏꯈꯠꯂꯁꯤꯗ ꯃꯦꯁꯦꯁꯇ ꯑꯣꯏꯅ ꯊꯥꯦꯕ ꯇꯦꯠ ꯑꯗꯨꯒꯤ ꯌꯨꯅꯤꯗꯨ ꯀꯧꯔꯛꯑꯦ ꯈꯣꯠꯂꯦ ꯑꯗꯨ ꯌꯨꯅꯤꯗꯣ ꯆꯦꯛ ꯇꯧꯋꯑꯣꯅ
ꯎꯝ
ꯑꯗꯨꯒꯅꯦ ꯁꯥꯕꯁꯤꯗ ꯑꯗꯨ ꯍꯜꯂꯛꯑꯦꯗꯅ ꯑꯗꯨꯗꯨꯅ ꯈꯪꯕ꯭ꯔꯥ ꯃꯣꯏꯒꯤ